ꯑꯣꯠ
ꯑꯥ ꯌꯥꯔꯦ ꯍꯟꯗꯛꯁꯨ ꯑꯃꯨꯛ ꯋꯥ ꯉꯥꯡꯉꯒ ꯑꯃꯨꯛ ꯃꯥꯡꯈꯤꯕꯅ ꯇꯧꯗꯦꯖꯥꯠꯔꯥ
ꯑꯣ ꯇꯧꯔꯣꯏ ꯇꯧꯔꯣꯏ ꯍꯟꯗꯛꯇꯤ ꯌꯥꯔꯦ ꯄꯥꯏꯕ ꯏꯆꯦ ꯍꯧꯖꯤꯛꯀꯤ ꯑꯩꯈꯣꯏꯅ ꯑꯩꯅ ꯄꯥꯏꯕ ꯐꯠ ꯃꯨꯠꯈꯤ ꯍꯥꯏꯕꯗꯣ
ꯎꯝ
ꯗꯤꯁꯀꯅꯦꯛ ꯊꯥꯈꯤꯕꯗꯣ ꯑꯗꯨꯝ ꯃꯦꯟꯐꯝ ꯊꯣꯛꯂꯛꯇꯕ ꯅꯠꯇ꯭ꯔꯥ ꯑꯣ ꯌꯥꯔꯦ ꯑꯗꯨꯏꯗꯤ ꯍꯟꯗꯛꯀꯤꯗꯤ ꯌꯥꯔ ꯄꯥꯕ ꯑꯗꯨꯝ ꯌꯥꯔꯦ
ꯎꯝ ꯎꯝ
ꯃꯣꯏꯅꯦ ꯌꯥꯝ ꯅꯨꯡꯉꯥꯏꯇꯕꯅꯦ ꯍꯥꯏꯕ ꯍꯟꯗꯛꯀꯤ ꯑꯩꯁꯨ ꯑꯍꯨꯝꯂꯛ ꯃꯔꯤꯔꯛ ꯑꯗꯨꯃꯥꯏꯅ ꯇꯧꯔ ꯃꯥꯡꯉꯦ ꯑꯗꯨꯒ ꯃꯤꯉꯣꯟꯗ ꯀꯣꯜ ꯇꯧꯕ ꯀꯥꯟꯗ ꯉꯁꯥꯏꯒꯤ ꯑꯩꯅ ꯊꯥꯈꯤꯕꯗꯣ
ꯎꯝ
ꯑꯗꯨꯃꯥꯏꯅ ꯇꯧꯕꯁꯨ ꯌꯥꯎꯔꯤ꯭ꯔ ꯅꯠꯇ꯭ꯔꯒꯅ ꯀꯣꯁꯇꯧ ꯊꯧꯗꯕꯤꯗ ꯑꯗꯨꯝ ꯀꯩꯅꯣ ꯊꯥꯔꯒ ꯇꯧꯕꯁꯨ ꯌꯥꯎꯋꯦꯕ ꯀꯣꯜ ꯇꯧꯕ ꯌꯥꯔꯔꯣꯏ ꯈꯣꯠꯂꯔꯣꯏ ꯇꯧꯔꯒ ꯋꯥꯔꯅꯤꯡ ꯊꯥꯕꯁꯨ ꯌꯥꯎꯋꯦꯕ ꯐꯃꯥꯏ ꯑꯗꯨꯝ ꯌꯥꯎꯕ
ꯎꯝ ꯎꯝ ꯑꯗꯨꯒ ꯍꯧꯖꯤꯛ ꯑꯩꯅ ꯍꯥꯟꯅ ꯇꯧꯈꯤꯕꯗꯁꯨ ꯐꯣꯟ ꯅꯝꯕꯔ ꯑꯃꯗꯒꯤ ꯇꯔꯨꯛꯂꯛꯇꯤ ꯇꯧꯅꯩꯗꯅ ꯑꯌꯥꯝꯕꯅꯀꯣ ꯑꯗꯨ ꯇꯧꯕ ꯀꯥꯟꯗ ꯃꯤ ꯑꯃ ꯐꯣꯟ ꯅꯝꯕꯔ ꯑꯃꯈꯛꯇꯗ ꯑꯅꯤ ꯑꯍꯨꯝ ꯗꯤꯁꯀꯅꯦꯛ ꯇꯧꯊꯣꯛꯈꯤꯕꯗꯣ ꯉꯥꯏꯍꯥꯛꯇꯪ ꯁꯥꯟꯅꯔꯝꯃꯒ ꯏꯟꯇꯔꯅꯦꯠ ꯅꯦꯠꯋꯥꯛ ꯌꯥꯈꯤꯗꯕꯒꯤ
ꯑꯥ
ꯃꯤꯅꯤ ꯑꯃꯈꯛꯇꯗ ꯑꯗꯨꯃꯥꯏꯅ ꯑꯅꯤ ꯑꯍꯨꯝ ꯃꯥꯡꯉꯦꯕ ꯑꯩꯗꯤ ꯑꯗꯨ ꯀꯩꯁꯨ ꯑꯀꯥꯏꯕꯤꯗ ꯆꯥꯔꯥ ꯈꯪꯗꯦ
ꯑꯁ ꯀꯥꯏꯔꯨꯔꯗꯤ ꯏꯆꯦ ꯑꯩꯅ ꯀꯩꯁꯨ ꯀꯥꯏꯔꯨꯔꯗꯤ ꯀꯩꯁꯨ ꯀꯥꯏꯗꯅ ꯑꯩꯁꯨ ꯃꯌꯥꯝ ꯃꯥꯡꯕ ꯌꯥꯎꯋꯦꯕꯀꯣ ꯇꯪꯈꯥꯏꯨꯛꯥꯟꯅꯔꯀꯥꯟꯗꯁꯨꯖꯥꯅ ꯁꯥꯟꯅꯕꯤꯗ ꯃꯥꯡꯕꯁꯨ ꯌꯥꯎꯋꯦ ꯁꯁꯥꯟꯗ ꯍ ꯁꯥꯟꯗ ꯆꯠꯇꯕꯤꯗ ꯃꯦꯟꯐꯝ ꯊꯣꯛꯂꯛꯏꯕ ꯑꯇꯩ ꯑꯗꯨꯝꯖ ꯏꯔꯦ ꯑꯗꯨꯗꯨꯅ ꯃꯦꯟꯕ ꯑꯗꯨꯗꯤ ꯑꯇꯣꯞꯄꯒꯤ ꯈꯣꯟꯖꯦꯜ ꯇꯥꯗꯦꯅ ꯃꯦꯟꯁꯤꯜꯂꯦ ꯏꯆꯦ ꯃꯣꯏꯅ ꯑꯣꯞꯁꯟ ꯄꯤꯗ꯭ꯔꯅꯦ ꯑꯇꯣꯞꯄꯒꯤ ꯈꯣꯟꯖꯦꯜ ꯇꯥꯕ꯭ꯔꯥ ꯑꯗꯒꯤ ꯅꯥꯀꯟꯗ ꯂꯥꯡꯕ꯭ꯔꯥ ꯂꯥꯡꯗꯕ꯭ꯔꯥ ꯀꯥꯟ ꯇꯧꯗ꯭ꯔꯅꯦ
ꯎꯝ
ꯑꯗꯨꯗ ꯀꯩꯒꯨꯝꯕ ꯎ ꯑꯗꯨꯝ ꯍꯦꯛ ꯄꯥꯏꯕꯒ ꯃꯨꯠꯈꯤꯕꯁꯨ ꯌꯥꯎꯋꯦꯕꯀꯣ ꯗꯤꯁꯀꯅꯦꯛ ꯇꯈꯤꯕ ꯑꯗꯨꯒ ꯃꯦꯟꯐꯝꯗꯤ ꯊꯣꯛꯂꯛꯄ ꯑꯗꯨꯗꯅ ꯑꯩꯈꯣꯏꯅ ꯑꯃꯨꯛ ꯑꯇꯣꯞꯄꯒꯤ ꯈꯣꯟꯖꯦꯜ ꯑꯇꯣꯞꯄ ꯋꯥꯉꯥꯡꯕ ꯈꯣꯟꯖꯦꯜ ꯇꯥꯗꯦꯅ ꯊꯣꯛꯑꯦ ꯎ ꯇꯥꯗꯦꯅ ꯈꯣꯠꯂꯦ ꯑꯗꯨꯒ ꯃꯊꯪꯗꯅ ꯑꯃꯨꯛ ꯀꯩꯅꯣ ꯈꯣꯠꯂꯦ꯫ ꯑꯥ ꯃꯣꯏ ꯏꯁꯇꯥꯔ ꯄꯤꯗ꯭ꯔꯅꯦ ꯔꯦꯠ ꯀꯩꯀꯥ ꯃꯣꯏꯗꯣ ꯍꯥꯏꯔꯝꯃꯣ ꯍꯥꯏꯕꯗ ꯋꯥꯟ ꯍꯦꯛ ꯄꯤꯁꯟꯕꯁꯨ ꯌꯥꯎꯋꯤ ꯇꯨ ꯄꯤꯁꯟꯕꯁꯨ ꯌꯥꯎꯋꯏ ꯋꯥꯔꯤ ꯁꯥꯟꯅꯕ ꯅꯨꯡꯉꯥꯏꯔꯗꯤ ꯑꯗꯨꯝ ꯐꯥꯏꯚ ꯄꯤꯁꯜꯂꯦꯕꯀꯣ꯫ ꯑꯗꯨꯒ ꯃꯔꯛꯇꯒꯨꯝꯕ ꯇꯠꯄ ꯑꯣꯏꯇꯥꯔꯗꯤ ꯑꯗꯨꯝ ꯊ꯭ꯔꯤ ꯐꯣꯔ ꯑꯗꯨꯃꯥꯏ ꯄꯤꯁꯜꯂꯦ ꯑꯗꯨꯕꯨꯗꯤ ꯀꯩꯝꯇꯧꯔꯣꯏꯗ ꯆꯦ ꯑꯩꯗꯤ ꯏꯅꯥꯎꯄꯥꯒ ꯇꯔꯦꯠꯂꯛ ꯅꯤꯄꯥꯒ ꯁꯥꯟꯅꯔꯦ
ꯎꯝ ꯑꯗꯨ ꯍꯥꯏꯒ ꯑꯩ ꯃꯩꯇꯩ ꯃꯛꯇꯨꯁꯨ ꯈꯔ ꯑꯩꯗꯤ ꯖꯔ ꯖꯔ ꯄꯥꯕ ꯋꯥꯠꯄꯒꯤ ꯅꯍꯥꯛ ꯃꯅꯤꯄꯨꯔ ꯉꯥꯡꯈꯤꯕ꯭ꯔꯥ ꯉꯥꯡꯈꯤ ꯂꯩꯔꯦꯗꯅ꯫ ꯑꯗꯨꯒ ꯍꯨ ꯆꯦꯟꯕ ꯋꯥ ꯁꯥꯟꯅꯕ꯭ꯔꯥ ꯁꯥꯟꯅꯈꯤꯗꯦ ꯑꯗꯨꯒ ꯑꯃ ꯈꯣꯟꯖꯦꯜ ꯇꯥꯕ꯭ꯔꯥ ꯇꯥꯈꯤꯗꯦ ꯑꯗꯨꯒ ꯑꯃꯅ ꯀꯔꯤꯅꯣ ꯑꯍꯥꯟꯕꯒꯤꯗꯣ
ꯑꯍꯥꯟꯕꯩꯗꯣ ꯑꯥ ꯀꯩꯅꯣ ꯇꯧꯕꯗꯣ ꯀꯩꯅꯣ ꯅꯠꯇꯔꯣ ꯏꯆꯦ ꯑꯇꯣꯞꯄꯒꯤ ꯋꯥꯉꯥꯡꯕꯒꯤ ꯈꯣꯟꯖꯦꯜ ꯇꯥꯕ꯭ꯔꯥ ꯅꯥꯀꯟꯗ ꯂꯥꯡꯕ꯭ꯔꯥ ꯑꯗꯨ ꯅꯠꯇ꯭ꯔꯣ ꯀꯥꯎꯕꯨ ꯀꯥꯎꯔꯦꯅꯦ
ꯈꯪꯗꯤꯌꯦ ꯑꯗꯨꯏ ꯑꯩꯗꯤ ꯁꯣꯃꯣꯂꯥꯅ ꯇꯥꯛꯈꯤꯗꯦ ꯈꯪꯈꯤꯗꯦ ꯑꯥ ꯈꯪꯗ꯭ꯔꯦ ꯑꯩ ꯂꯣꯏ ꯂꯥꯜꯂꯝꯗꯣꯏꯅꯤ꯫
ꯑꯣ ꯆꯨꯝꯗꯤ ꯁꯨꯝꯃꯝꯅꯦꯕꯀꯣ ꯏꯆꯦ ꯂꯣꯏꯅꯅ ꯑꯗꯨꯝ ꯌꯥꯏꯑꯕ ꯃꯦꯟꯕꯗꯣ ꯑꯗꯨꯒ ꯑꯩꯈꯣꯏꯅ ꯑꯗꯨꯝ ꯐꯠꯀ ꯗꯤꯁꯀꯅꯦꯛ ꯑꯣꯏꯈꯤꯕꯗ ꯃꯦꯟꯕꯒ ꯊꯣꯛꯂꯛꯄꯗꯣ ꯑꯗꯨꯃꯥꯏꯅ ꯑꯗꯨꯝ ꯃꯦꯟꯁꯤꯟꯕꯗꯣ ꯑꯩꯈꯣꯏꯅ ꯑꯃꯨꯛ ꯑꯇꯣꯞꯄ ꯋꯥꯉꯥꯡꯂꯣꯏꯒꯤ ꯇꯥꯗꯦ ꯈꯣꯠꯇꯦꯅ
ꯑꯣ ꯈꯪꯗꯦꯌꯦ ꯑꯩꯗꯤ ꯆꯨꯝꯒꯔꯥ ꯂꯥꯟꯒꯦꯔꯥ ꯈꯪꯗꯦ ꯃꯥꯅ ꯍꯥꯏꯔꯛꯄꯗꯣ ꯄꯨꯛꯃꯦꯟꯇ ꯃꯦꯟꯕꯅꯦ ꯑꯩ ꯅꯨꯡꯉꯥꯏꯗꯣꯏꯅꯦ ꯂꯣꯏ ꯂꯥꯜꯂꯒ ꯑꯝꯇ ꯄꯩꯁꯥ ꯆꯪꯉꯛ꯫
ꯏꯆꯦ ꯆꯪꯉꯛꯀꯅꯤ ꯀꯩꯔꯝ ꯈꯜꯂꯨꯅꯣ ꯌꯥꯝꯕꯁꯨ ꯃꯣꯏ ꯄ ꯑꯁꯥꯝ ꯌꯥꯝꯕꯁꯦ ꯃꯣꯏ ꯇꯥꯔ ꯂꯩꯔꯗꯤ ꯑꯩ ꯈꯜꯂꯤꯅꯦ ꯀꯩꯁꯨ ꯇꯥꯔꯣꯏꯅ꯫ ꯑꯗꯨꯆꯦ ꯁꯤ ꯑꯗꯨꯝ ꯑꯁꯤꯒꯤꯗꯤ ꯑꯗꯨꯝ ꯀꯩꯁꯨ ꯇꯧꯔꯣꯏ ꯁꯤꯒꯤꯗꯤꯅꯦ ꯑꯗꯨꯝ ꯑꯩꯉꯣꯟꯗ ꯑꯗꯨꯝ ꯗꯤꯁꯀꯅꯦꯛ ꯑꯣꯏꯗꯦꯕ ꯑꯩꯈꯣꯏꯅꯤꯒꯤꯗꯤ ꯍꯣꯔꯦꯟ ꯑꯗꯨꯝ ꯃꯦꯟꯒꯤ ꯌꯥꯅꯤ ꯑꯗꯨꯝ
ꯑꯗꯨꯕꯨꯗꯤ ꯌꯥꯏꯑꯕ ꯑꯗꯨꯗ ꯅꯪꯅ ꯑꯇꯣꯞꯄꯒꯤ ꯇꯥꯈꯤꯕ꯭ꯔꯥ ꯇꯥꯈꯤꯗꯦ ꯇꯧꯔꯛꯄ꯭ꯔꯥ ꯍꯥꯏꯕ꯭ꯔꯥ ꯑꯗꯨꯗ ꯋꯥꯉꯥꯜ ꯑꯩꯗꯤ ꯀꯔꯤꯅꯣ ꯑꯩ ꯄꯨꯁꯄꯥ ꯑꯩ ꯁꯣꯏꯔꯝꯗꯣꯏꯅꯦ ꯑꯩꯅ ꯃꯦꯜꯂꯤ ꯃꯌꯥꯝꯗꯣ ꯑꯗꯨꯗ ꯑꯣꯏꯔꯝꯒꯅꯤ ꯑꯩ ꯄꯩꯁꯥ ꯑꯝꯇ ꯆꯪꯉꯛ꯫ ꯇꯔꯤꯁꯦ ꯅꯍꯟꯗꯩ꯫
ꯑꯦ ꯏꯆꯦ ꯆꯪꯉꯛꯇ꯭ꯔꯤꯌꯦ ꯑꯩꯈꯣꯏ ꯅꯥꯎꯆꯥꯁꯨ ꯆꯪꯉꯛꯇ꯭ꯔꯤ ꯃꯥꯒ ꯏꯆꯦ ꯆꯦꯒꯤ ꯅꯥꯟ ꯅꯣꯏ ꯑꯗꯨꯃꯥꯏꯅ ꯃꯥꯒ ꯏꯆꯦꯒ ꯅꯥꯎꯆꯥꯒ ꯇꯧꯃꯤꯟꯅꯕ ꯐꯣꯟ ꯀꯩꯀꯥ ꯀꯣꯜꯇꯧꯕꯗꯣ꯫ ꯃꯥꯟꯅꯔꯝꯗ ꯃꯥꯜꯂꯦꯕꯀꯣ ꯑꯗꯨꯅ ꯃꯥꯁꯨ ꯆꯪꯉꯛ ꯆꯪꯉꯛꯇꯔꯤ ꯕꯅꯦ ꯑꯀꯣꯟꯕ ꯑꯝꯇ ꯆꯪꯉꯛꯇ꯭ꯔꯤ ꯑꯍꯥꯟꯕꯗꯪꯅꯦ ꯆꯪꯉꯛꯏꯁꯦ ꯑꯩꯈꯣꯏ ꯏꯅꯥꯎꯄꯥꯒꯤꯁꯨ ꯑꯩꯇꯪ ꯋꯥꯔꯤ ꯁꯥꯟꯅꯔꯦꯕꯀꯣ ꯃꯥꯗꯣ ꯏꯆꯦ꯫
ꯂꯨꯄꯥ ꯁꯤꯛꯇꯤꯁꯤꯛ ꯆꯪꯉꯛꯑꯦ ꯃꯥꯏ꯫
ꯀꯩꯒꯤꯅꯣ ꯑꯥꯗꯨꯀꯥꯟ ꯆꯉꯥꯀꯦꯗꯨꯟ
ꯁꯤꯛꯁꯇꯤ ꯁꯤꯛꯁꯇꯉꯩꯗ ꯃꯥꯒꯤ ꯋꯥꯔꯤ ꯑꯃꯇꯪ ꯁꯥꯟꯅꯕꯒꯤ
ꯑꯣ ꯑꯣ
ꯃꯥꯗꯣ ꯑꯩꯈꯣꯏꯒꯤ ꯑꯩꯈꯣꯏ ꯂꯩꯃꯤꯟꯅꯕꯒꯤ ꯑꯗꯨꯝ ꯌꯥꯝ ꯁꯥꯟꯅꯔꯦꯗꯅꯀꯣ ꯑꯗꯨꯒ ꯑꯩꯅ ꯏꯕꯨꯉꯣ ꯅꯪ ꯁꯥꯟꯅꯑꯣ ꯍꯥꯏꯔꯀꯥꯟꯗ ꯑꯩꯅ ꯃꯥꯁꯦ ꯅꯣꯡꯃꯇꯪ ꯑꯩ ꯃꯥꯅ ꯀꯣꯜ ꯇꯧꯔꯒ ꯁꯥꯟꯅꯔꯦꯕꯀꯣ
ꯎꯝ
ꯑꯅꯤꯔꯛ ꯁꯥꯟꯅꯕ ꯑꯗꯨꯒ ꯑꯃꯗꯤ ꯃꯥꯡꯈ꯭ꯔꯦꯕ ꯊꯥꯈꯤ ꯑꯗꯨꯃꯥꯏꯅ ꯏꯆꯦꯗ ꯃꯥꯡꯈꯤꯕꯗꯣ ꯑꯗꯨꯃꯥꯏꯅ ꯃꯥꯥꯡꯒ꯭ꯔꯦ ꯑꯗꯨꯒꯕ ꯑꯃ ꯁꯥꯟꯅꯕꯒꯤ ꯑ ꯂꯨꯄꯥ ꯁꯤꯛꯁꯇꯤ ꯁꯤꯛꯁ ꯇꯪꯑꯦꯌꯦ
ꯎꯝ
ꯑꯗꯨ ꯃꯈꯥ ꯆꯪꯉꯛꯇ꯭ꯔꯤ ꯃꯥ ꯍꯧꯖꯤꯛꯇꯤ ꯄꯩꯁꯥ ꯆꯪꯉꯛꯄꯗꯒꯤ ꯁꯥꯟꯅꯔꯁꯦ ꯁꯥꯟꯅꯔꯁꯦ
ꯑꯁ ꯑꯗꯨ ꯍꯥꯏꯔꯒ ꯑꯩ ꯑꯇꯩꯗꯤ ꯈꯟꯗꯦ ꯅꯪꯒꯤ ꯃꯦꯟꯕꯒꯤ ꯉꯥꯡꯕ ꯇꯥꯛꯈꯤꯕ ꯇꯥꯛꯈꯤꯗꯦ ꯇꯥꯛꯈꯤꯗꯦ ꯉꯥꯡꯈꯤꯗꯦ
ꯑꯣ ꯏꯆꯦꯁꯨ ꯑꯗꯨꯝꯕ ꯁꯝꯅ ꯍꯥꯏꯅ ꯍꯥꯏꯕꯗ ꯌꯦꯜꯂꯣ ꯅꯍꯥꯟ ꯃꯅꯤꯄꯨꯔꯤ ꯉꯥꯡꯕ꯭ꯔꯥ ꯉꯥꯡꯉꯤ ꯍꯥꯏꯔꯅꯤꯅꯀꯣ ꯑꯗꯨꯗꯨꯒ ꯍꯨ ꯆꯦꯟꯕ ꯋꯥꯍꯩꯁ ꯆꯅꯞ ꯭ꯔꯥ ꯍꯥꯏꯔꯒ ꯁꯤꯖꯤꯟꯅꯗꯦ ꯍꯥꯏꯔꯤꯅꯦꯀꯣ ꯁꯤꯖꯤꯟꯅꯗꯦ ꯍꯥꯏꯔꯣ ꯑꯅꯤꯗꯨ ꯏꯔꯦ ꯑꯗꯨꯒ ꯐꯣꯟ ꯍꯧꯥꯎꯍꯟꯅꯕꯒꯤ ꯏꯃꯦꯜ ꯇꯧꯕ꯭ꯔꯥ ꯍꯥꯏꯔꯀꯥꯟꯗꯅ ꯏꯃꯦꯜꯇꯪ ꯏꯔꯅꯤꯗꯅ ꯑꯗꯨꯒ ꯑꯃꯅ ꯅꯪ ꯑꯦꯄ꯭ꯂꯤꯀꯦꯕꯜ ꯏꯔꯅꯤꯗꯅ ꯑꯗꯨꯒ ꯑꯃꯅ ꯇꯔꯝꯒ ꯃꯔꯤ ꯂꯩꯅꯕ ꯭ꯔꯥ ꯍꯥꯏꯔꯒ ꯑꯃꯇ ꯅꯠꯇꯦꯅ ꯏꯔꯅꯤꯗꯅ ꯏꯁꯇꯥꯔ ꯑꯣꯏꯔꯅꯤ ꯑꯗꯨꯒ ꯑꯍꯥꯟꯕꯩꯗꯨꯅ ꯑꯃꯨꯛ ꯀꯩꯅꯣꯅꯦꯕ ꯍꯥꯏꯗꯣ ꯅꯪꯒꯤ ꯅꯅꯥꯛꯇ ꯑꯔꯥꯡꯕ ꯈꯣꯟꯖꯦꯜ ꯇꯥꯕ꯭ꯔꯥ ꯍꯥꯏꯔꯒ ꯇꯥꯈꯤꯗꯦ ꯇꯥꯏ ꯑꯇꯣꯞꯄ ꯋꯥꯉꯥꯡꯒꯤ ꯈꯣꯟꯖꯦꯜ ꯇꯥꯗꯦ ꯑꯍꯨꯝ ꯊꯣꯛꯄꯅꯦꯕꯀꯣ
ꯎꯝ
ꯑꯗꯨꯒ ꯑꯗꯨꯗꯣ ꯀꯩꯒꯨꯝꯕ ꯑꯗꯨꯝ ꯑꯩꯗꯤ ꯋꯥꯔꯤ ꯁꯥꯟꯅꯕꯗꯣ ꯑꯗꯨꯝ ꯐꯠꯀ ꯇꯠꯈꯤꯕ ꯌꯥꯎ ꯇꯥꯔꯗꯤ ꯑꯇꯣꯞꯄꯒꯤ ꯈꯣꯟꯖꯦꯜ ꯇꯥꯗꯦꯅ ꯑꯍꯨꯝ ꯁꯨꯕꯗꯣ ꯈꯣꯠꯂꯦꯕ ꯑꯗꯨꯒ ꯀꯩꯒꯨꯝ ꯑꯇꯣꯞꯄꯒꯤ ꯈꯣꯟꯖꯦꯜ ꯇꯥꯏ ꯍꯥꯏꯔꯒꯅ ꯑ ꯑꯇꯣꯞꯄꯒꯤ ꯈꯣꯟꯖꯦꯜ ꯑ ꯂꯥꯡꯗꯦ ꯍꯥꯏꯔꯒꯅ ꯑꯅꯤꯁꯨꯕꯗ ꯈꯣꯠꯄ꯭ꯔꯥ ꯀꯩꯅꯣꯝ ꯇꯧꯕꯅꯦ ꯑꯗꯨꯗꯨꯅ ꯈ꯭ꯋꯥꯏ ꯍꯥꯟꯕ ꯃꯥꯜꯂꯦ
ꯈꯪꯗꯦꯅꯦ ꯑꯩꯕꯨ ꯅꯪꯒꯤ ꯇꯥꯈꯤꯗꯦ ꯑꯗꯨꯗ ꯏꯟꯕꯤꯕꯨ ꯜꯂꯛꯦ ꯑꯩ ꯍꯧꯖꯤꯛ ꯌꯦꯡꯕꯁꯨ ꯌꯥꯗ꯭ꯔꯦ ꯀꯃꯥꯏꯅ ꯅꯤꯅ ꯍꯗꯤ
ꯏꯦ ꯀꯩꯝ ꯇꯧꯔꯛꯑꯦ ꯑꯗꯨꯕꯨꯗꯤ ꯀꯩꯁꯨ ꯇꯧꯔꯛꯏ ꯑꯗꯨꯝ ꯄꯥꯈꯠꯀꯅꯨ ꯑꯍꯥꯟꯕꯒꯤꯅꯦ ꯍꯣꯔꯦꯟ ꯍꯧꯖꯤꯛ ꯍꯧꯖꯤꯛ ꯑꯩꯈꯣꯏꯅ ꯉꯥꯡꯅꯔꯤꯦꯗꯅ ꯑꯗꯨꯝ ꯃꯦꯜꯂꯝꯗꯥꯏꯗꯣ ꯑꯗꯨ ꯆ ꯈ꯭ꯋꯥꯏ ꯐꯥꯔꯁꯇ ꯌꯥꯎꯔꯝꯗꯣꯏꯁꯦ ꯅꯪꯒꯤ ꯋꯥꯔꯤ ꯁꯥꯟꯅꯔꯤꯀꯥꯟꯗ ꯑꯇꯣꯞꯄꯒꯤ ꯈꯣꯟꯖꯦꯜ ꯂꯥꯡꯕ ꯇꯥꯕ꯭ꯔꯅ ꯇꯧꯕꯅꯦꯕꯀꯣ
ꯎꯝ
ꯑꯗꯨꯗ ꯇꯥꯏꯌꯦꯅ ꯌꯥꯎꯔꯝꯕꯅꯤ ꯑꯃꯅ ꯇꯥꯗꯦꯅ
ꯎꯝ ꯑ ꯑꯥ ꯑꯁ ꯑꯩ ꯃꯇꯝ ꯆꯥ ꯑꯣꯏꯔꯗꯤ ꯐ ꯑꯗꯨꯅꯦ ꯑꯩ ꯁꯠ ꯁꯠ ꯌꯦꯡ ꯌꯥꯅꯕ
ꯑꯗꯨꯕꯨꯗꯤ ꯑꯩꯣꯏꯁꯦ ꯅꯪ ꯑꯩ ꯑꯣ ꯅꯪ ꯀꯩꯁꯨ ꯇꯧꯔꯣꯏꯗꯤ ꯑꯗꯨꯝ ꯍꯥꯏꯗꯤ ꯍꯧꯖꯤꯛꯀꯤꯗꯤ ꯑꯗꯨꯝ ꯃꯦꯟꯈꯔꯣ ꯑꯗꯨꯒ ꯑꯍꯥꯟꯕꯩꯗꯨꯗ ꯑꯣꯏꯕꯅꯦꯕ ꯑꯍꯥꯟꯕꯩꯗꯨꯗ ꯆꯨꯁ ꯑꯍꯨꯝ ꯄꯤꯗ꯭ꯔꯅꯦ
ꯑ ꯈꯪꯗꯦ ꯂꯣꯏ ꯀꯥꯎꯈ꯭ꯔꯦ ꯃꯤꯉꯣꯟ ꯗꯥꯛꯣꯟ ꯌꯥꯝꯈꯠꯂꯛꯑꯔꯣꯏ ꯅ
ꯑꯁ ꯏꯆꯦ ꯄꯈꯛꯀꯅ ꯍꯥꯏꯕ ꯀꯩꯝ ꯇꯧꯋꯦ ꯑꯗꯨꯝ ꯁꯣꯏꯅꯔꯝꯕ ꯌꯥꯎꯋꯤꯅꯦ ꯏꯁ ꯑꯩꯈꯣꯏ ꯅꯥꯎꯆꯥꯒꯁꯦ ꯁꯣ ꯃꯣ ꯂꯥꯛꯑꯒꯗꯤ ꯉ ꯅꯍꯥꯛ ꯃꯅꯤꯄꯨꯔꯤ ꯉꯥꯡꯈꯤꯕ꯭ꯔꯥ ꯍꯥꯏꯕꯗꯣ ꯑꯗꯨꯗ ꯉꯥꯡꯗꯤ ꯍꯣꯠꯅꯕ ꯉꯥꯡꯗꯦ ꯈꯣꯠꯄꯒꯤꯅꯦ ꯑꯗꯨꯒ ꯅꯤ
ꯑꯦ ꯀꯃꯥꯏꯅ ꯍꯟꯕ ꯌꯥꯗꯕ
ꯑꯗꯨꯝ ꯃꯦꯟꯐꯝꯗ ꯊꯣꯛꯂꯛꯇ꯭ꯔꯕ ꯑꯗꯨꯝ ꯃꯥꯡꯖꯔꯦꯗꯅ
ꯑꯣ ꯃꯣꯏ ꯃꯊꯟꯇ ꯃꯥꯡꯈꯤ ꯇꯧꯕ꯭ꯔꯣ
ꯑꯥ ꯑꯗꯨꯥꯏꯅ ꯍꯣꯏ ꯍꯣꯏ ꯃꯅꯤꯄꯨꯔꯤ ꯉꯥꯡꯕ꯭ꯔꯥ ꯍꯥꯏ ꯇꯔꯗꯤ ꯑꯗꯨꯝ ꯑꯗꯨꯇꯪ ꯉꯥꯡꯉꯤꯇꯪ ꯈꯨꯝꯃꯣ ꯑꯇꯩꯗꯤ ꯑꯗꯨꯝ ꯏꯦ ꯅꯃꯤꯟꯅ ꯉꯝ ꯑꯃꯗ ꯀꯩꯁꯨ ꯀꯥꯏꯗꯦꯕ ꯀꯣ ꯑꯗꯨꯒ ꯃꯅꯤꯄꯨꯔꯤ ꯉꯥꯡꯕ꯭ꯔꯥ ꯍꯥꯏꯗꯤ ꯍꯥꯏꯗꯤ ꯉꯥꯡꯉꯤ ꯉꯥꯡꯉꯤꯗꯪ ꯈꯣꯠꯈ꯭ꯔꯣꯕ ꯉꯥꯡꯗꯦ ꯍꯥꯏꯇꯥꯥꯔꯒꯗꯤ ꯃꯣꯏ ꯃꯌꯥꯝ ꯊꯣꯛꯂꯑꯦꯕ ꯑꯥꯗꯔꯁ ꯇꯧꯔꯀꯥꯟꯗ ꯑꯇꯣꯞꯄ ꯑꯁꯥꯃꯤꯁ ꯀꯩ ꯆꯥ ꯃꯌꯥꯝ ꯊꯣꯛꯂꯦ ꯍꯥꯏꯕꯅꯦꯕ꯫
ꯎꯝ꯫
ꯑꯗꯨꯗꯤ ꯀꯩꯝ ꯈꯪꯉꯅꯨ ꯏꯁꯦ ꯄꯥꯈꯛꯀꯅꯨ ꯀꯩꯝ ꯇꯧꯔꯣꯏ꯫
ꯇꯜꯅꯤꯅꯤꯅꯦꯉ ꯄꯩꯁꯥꯗꯨꯅ ꯋꯥꯔꯤꯁꯤꯅ ꯀꯨꯟ ꯍꯦꯜꯂꯛꯑ ꯀꯥꯟꯁꯤꯗ
ꯀꯝ ꯇꯧꯔꯦ ꯏꯆꯦ ꯑꯁ ꯀꯝ ꯇꯧꯔꯣꯏ ꯏꯁ ꯃꯦꯟꯖꯍꯜ ꯂꯣꯏꯔꯦ ꯃꯣꯏ ꯌꯥꯝ ꯐꯥꯡ ꯀꯅꯥ ꯑꯃꯨꯛ ꯆꯦꯛꯂꯦꯅ ꯈꯜꯂꯤꯅꯤ ꯀꯅꯥ ꯑꯃꯨ ꯆꯦꯛ ꯇꯧꯗꯅꯣ ꯈꯣꯟꯖꯦꯜ ꯃꯌꯥꯝꯁꯤꯕꯨ ꯁꯤꯕ ꯇꯥꯔꯦ ꯇꯧ ꯇꯥꯔꯗꯤ ꯃꯣꯏ ꯑꯗꯨꯝ ꯍꯥꯏꯗꯤ ꯀꯝꯄꯨꯇꯔꯗꯒ ꯊꯥꯖꯤꯜꯂꯒ ꯃꯣꯏ ꯑꯦ ꯑꯥꯏꯒꯤ ꯆꯥꯅꯕ - ꯆꯥꯅꯕ ꯁꯨꯝ ꯀꯩꯀꯥ ꯌꯦꯡꯗꯣꯏꯔꯝꯅꯦꯕ꯫ ꯃꯤ ꯑꯃꯅ ꯇꯥꯔꯒ ꯀꯩꯁꯨꯗꯤ ꯇꯧꯔꯣꯏꯗꯅ
ꯎꯝ ꯎꯝ ꯑꯗꯒꯤ ꯑꯗꯨ ꯍꯥꯏꯔꯒ ꯎꯝ ꯃꯤꯁꯦ ꯑꯃꯅꯤ ꯈꯛꯇꯗꯤ ꯅꯠꯇꯦꯗꯅ ꯁꯥꯟꯅꯔꯛꯏꯁꯤꯁꯨ
ꯎꯝ꯫
ꯑꯗꯨꯗꯨ ꯅꯥ ꯀꯩꯅꯣ ꯇꯧꯔꯝꯕꯁꯦ ꯑꯗꯣ ꯈꯪꯗꯦ ꯁꯣꯏꯗꯗꯤ ꯏꯍꯦꯅ ꯄꯥꯝꯅꯩꯗꯅ ꯫
ꯎꯝ꯫
ꯋꯥ ꯑꯍꯤꯡ ꯇꯨꯝꯗꯪ ꯒꯩ ꯁꯅꯔꯒ
ꯃꯥꯡꯉ ꯃꯥꯡꯉꯣꯏ ꯀꯩꯝ ꯇꯧꯔꯦ ꯍꯧꯖꯤꯛꯀꯤꯗꯤ ꯑꯗꯨ ꯉꯁꯥꯏꯒꯤꯁꯦ ꯏꯆꯦꯅ ꯑꯗꯨꯝ ꯈꯣꯠꯄ ꯑꯗꯨꯝ ꯈꯣꯠ ꯌꯥꯏ꯫ ꯉꯁꯤꯗꯤ ꯅꯣꯡꯒ ꯇꯥꯒꯗꯅ ꯍꯣꯏ ꯀꯩꯝ ꯇꯧꯔꯣꯌꯗ ꯏꯆꯦ꯫ ꯇꯥꯔꯃꯦ ꯑꯗꯨꯒꯥ ꯍꯪꯒꯔꯦ꯫
ꯍꯥꯡꯈ꯭ꯔꯦ ꯉꯁꯤ ꯍꯥꯡꯈ꯭ꯔꯦ ꯃꯣꯏꯗ
ꯎꯝ꯫
ꯍꯥꯟꯒꯤ ꯄꯁꯦ ꯑꯃꯔꯣꯝꯗ
ꯍꯣꯏ꯫ ꯁꯤꯅ ꯏꯆꯦ ꯑꯩꯒꯤ ꯏꯆꯤꯟ ꯏꯅꯥꯎ ꯀꯌꯥ ꯁꯨꯒꯦ?
ꯏꯁ ꯅꯠ ꯇꯦꯍꯦ! ꯇꯔꯨꯛꯅꯤꯅꯦ ꯀꯩꯅꯣꯅꯦ ꯫
ꯑꯣ꯫
ꯈꯣꯏꯅ ꯅꯨꯄꯤ ꯃꯛꯇ ꯇꯔꯨꯛꯅꯤ꯫
ꯍꯥꯏ ꯏꯆꯦ ꯌꯨꯝ ꯄꯜꯂꯦ ꯍꯥꯏ ꯗꯥꯌꯅꯦ ꯏꯆꯦ?
ꯑꯥ ꯑꯩꯈꯣꯏ ꯑꯩꯒꯤ ꯃꯊꯛ ꯑꯃ ꯄꯥꯜꯂꯦ ꯑꯩꯒꯤ ꯃꯈꯥ ꯑꯃ ꯄꯥꯜꯂꯦ
ꯎꯝ꯫
ꯑꯗꯨꯃꯥꯏꯅ ꯄꯥꯟꯈ꯭ꯔꯦ ꯌꯨꯝ ꯀꯩꯀꯥ ꯄꯥꯟꯈ꯭ꯔꯦ꯫
ꯎꯝ꯫
ꯅꯣꯏꯒꯤꯗꯤ ꯅꯪꯅ ꯑꯍꯟꯅꯤꯅ ꯑꯗꯣ ꯍꯔꯒ ꯄꯨꯁꯄꯥ ꯅꯣꯏꯕꯥꯥ ꯍꯣꯏꯁꯦ ꯆꯍꯤ ꯀꯌꯥꯃꯨꯛꯀꯤ ꯑꯣꯏꯔꯅꯤ?
ꯏꯆ ꯑꯩꯈꯣꯏ ꯍꯗꯨ ꯆ ꯍꯗꯨ ꯌꯥꯝ ꯂꯤꯔꯦ ꯑꯩꯈꯣꯏ ꯁꯦ ꯍ ꯍꯨꯝꯄꯨ ꯍꯦꯂꯦ
ꯑꯩꯈꯣꯏ ꯄ꯭ꯋꯥꯏꯗꯒꯤ ꯍꯦꯟꯅ ꯑꯍꯟꯅꯤꯌꯦ
ꯑꯥ ꯑꯩꯈꯣꯏ ꯕꯥꯗꯣ ꯌꯨꯝ ꯈꯔ ꯊꯦꯡꯉ ꯄꯥꯜꯂꯦꯕꯀꯣ ꯏꯃꯥꯕꯨꯗꯤ ꯆ ꯑꯩꯈꯣꯏ ꯃꯈ ꯂꯤꯌꯦꯗ ꯏꯆꯦ ꯌꯥꯝꯅ ꯑꯈꯣꯏ ꯕꯥꯗꯤ ꯆꯍꯤ ꯍꯨꯝꯐꯨ ꯍꯦꯜꯂꯦ ꯍꯨꯝꯐꯨ ꯍꯨꯝꯐꯨ ꯃꯔꯤ ꯍꯨꯝꯐꯨꯅꯤꯊꯣꯏ ꯍꯨꯝꯐꯨ ꯍꯨꯝꯐꯨ ꯃꯔꯤ ꯁꯤꯛꯁꯇꯤ ꯇꯨ ꯁꯤꯛꯁꯇꯤ ꯊ꯭ꯔꯤ ꯁꯤꯛꯁꯇꯤ ꯐꯣꯔ ꯁꯋꯥꯏ ꯂꯩꯔꯝꯗꯧ ꯃꯥꯜꯂꯦ ꯑꯗꯨꯒ ꯑꯈꯣꯏ ꯃꯥ ꯅ ꯆꯍꯤ ꯌꯥꯡꯈꯩꯒ ꯌꯥꯡꯈꯩ ꯍꯦꯜꯂꯕꯅꯤ ꯌꯥꯡꯈꯩ ꯇꯔꯨꯛ ꯇꯔꯦꯠ
ꯑ ꯑꯗꯨꯗꯤ ꯅꯣꯏ ꯃꯥ ꯍꯣꯏꯗꯤ ꯑꯩꯈꯣꯏꯒ ꯍꯥꯏꯐꯦꯠ ꯃꯥꯟꯅꯕꯗꯤ ꯑꯗꯨꯝ ꯑꯣꯏꯒꯦ ꯍꯥꯏꯗꯧ ꯃꯥꯜꯂꯤ ꯆꯥ
ꯎꯝ ꯈꯨꯕꯥ ꯑꯍꯜ ꯑꯣꯏꯗꯤ ꯑꯣꯏꯔꯕꯅꯤ ꯆꯍꯤꯗꯣ ꯌꯥꯝ ꯌꯥꯝꯃꯦꯕ ꯑꯁ ꯈꯪꯗꯦꯗ ꯏꯆꯦ ꯃꯣꯏꯁꯦ ꯀꯜꯂꯤꯉꯩꯁꯦ ꯊꯕꯛꯁꯦ ꯌꯥꯝ ꯇꯧꯅꯤꯡꯕꯅꯦ ꯄꯩꯁꯥꯒꯁꯦ ꯄꯥꯏꯅꯤꯡꯉꯦ
ꯍꯣꯏ ꯍꯣꯏ ꯑꯩ ꯑꯃꯨꯛ ꯀꯩꯅꯣ ꯇꯧꯔꯒ ꯇꯧꯔꯛꯀꯦꯀꯣ ꯑꯩ ꯊꯝꯒꯤꯒꯦ ꯉꯥꯏꯍꯥꯛꯇ ꯎꯝ ꯎꯝ ꯎꯝ ꯊꯝꯃꯦꯀꯣ ꯎꯝ